ꯍꯂꯣ
ꯀꯩꯗꯧꯔꯤꯅꯣ
ꯀꯩꯝ ꯇꯧꯗꯦ
ꯆꯥꯛ ꯆꯔꯕꯣ
ꯆꯥꯗ꯭ꯔꯦ ꯉꯁꯥꯏ ꯀꯩꯅꯣ ꯅꯪ ꯊꯕꯛ ꯆꯠꯂꯝꯗꯥꯏꯗꯨꯗ ꯉꯁꯥꯏ ꯏꯕꯅꯤ ꯇꯦꯛꯁ ꯇꯧꯏꯗꯅ
ꯑꯥ
ꯑꯗ ꯃꯦꯀ꯭ꯔꯣꯅꯤ ꯆꯥꯔꯨꯕ ꯍꯧꯖꯤꯛꯐꯥꯎ ꯂꯥꯡꯗ꯭ꯔꯤ ꯀꯨꯏꯟ ꯆꯠꯂꯤꯍꯦ ꯁꯤꯒꯤꯁꯨ
ꯀꯨꯏꯔꯦꯍꯦ ꯑꯗꯨꯗꯤ ꯄꯨꯡ ꯉꯁꯥꯏ ꯄꯨꯡ ꯇꯔꯥꯗꯒꯤ ꯆꯥꯕꯗꯣ ꯍꯧꯖꯤꯛ ꯄꯨꯡ ꯇꯔꯨꯛ ꯁꯨꯉꯦ
ꯑꯗꯨꯅꯦ ꯀꯩꯝ ꯂꯥꯝꯗ ꯄꯨꯛ ꯊꯟꯂ ꯂꯩꯌꯦ ꯌꯥꯝ ꯀꯨꯏꯌꯦ ꯈꯜꯂꯨꯕꯅꯤ ꯑꯩꯁꯨ
ꯀꯩ ꯏꯟꯁꯥꯡ ꯊꯣꯡꯕꯅꯣ ꯉꯁꯥꯏ ꯑꯩꯌꯨꯛꯇꯤ
ꯑꯌꯨꯛꯇꯣ ꯗꯥꯜ ꯑꯃꯨꯕꯗꯒꯤ ꯈꯡꯗꯦꯗ ꯍꯤꯟꯖꯥꯡ ꯍꯥꯎꯇꯕꯩꯔ ꯆꯥꯅꯤꯡꯗꯕꯩꯔ ꯈꯪꯗꯦ
ꯁꯤꯁ
ꯑꯗꯨꯒ ꯉꯁꯥꯏ ꯃꯦꯀꯥꯔꯣꯅꯤꯗꯨꯁꯨ ꯌꯥꯝ ꯆꯥꯕꯤ ꯈꯔ꯭ꯕꯅꯦ ꯑꯩꯅ
ꯎꯝ ꯀꯥꯏꯗꯒꯤ ꯑꯗꯨꯅ
ꯅꯍꯥꯟꯗꯩ ꯂꯩꯗ ꯁꯤꯗ ꯃꯣꯏ ꯀꯩꯅꯣ ꯁꯣꯁꯀꯨꯝꯕ ꯂꯩꯇꯕꯩ ꯊꯣꯡꯗꯅ ꯂꯩꯕꯅꯤꯗ
ꯉꯔꯥꯡꯗꯣ ꯁꯣꯁꯀꯨꯝꯕ ꯂꯩꯔꯛꯄꯀꯣ
ꯑꯗꯨꯗꯤ ꯉꯁꯤ ꯅꯨꯡꯗꯥꯡꯒꯤꯗꯤ ꯀꯔꯤ ꯏꯟꯁꯥꯡ ꯊꯣꯡꯕꯤꯔꯦ
ꯍꯋꯥꯏ ꯑꯨꯡꯕꯗ
ꯅꯨꯡꯗꯥꯡꯒꯤꯁꯨ ꯑꯗꯨ ꯑꯃꯨꯕꯗꯣ
ꯎꯝ
ꯂꯣꯏꯔꯦꯍꯦ ꯑꯌꯨꯛ ꯅꯨꯡꯗꯥꯡ ꯆꯞ ꯃꯥꯅꯅ ꯆꯥꯔ ꯂꯩꯔꯦ
ꯑꯌꯨꯛꯀꯤ ꯆꯥꯗꯔꯤꯍꯦ
ꯅꯠꯇꯦ ꯑꯩꯅ ꯍꯥꯏꯕꯗꯤ ꯃꯣꯏ ꯑꯌꯨꯛꯁꯨ ꯑꯃꯨ ꯑꯃꯣꯕꯗꯣ ꯊꯣꯡꯕꯤ ꯅꯨꯡꯗꯥꯡꯒꯤꯁꯨ ꯑꯃꯣꯕꯗꯣ ꯊꯣꯡꯕꯤ
ꯎꯝ ꯉꯁꯥꯏ ꯑꯌꯨꯛꯀꯤ ꯑꯣꯏꯅ ꯊꯣꯡꯗꯤ ꯊꯣꯡꯕꯤꯕꯖꯥꯠꯅꯤ ꯑꯗꯨ ꯀꯅꯥꯝ ꯆꯥꯗꯦꯗꯅ ꯑꯗꯨꯒꯤ ꯑꯗꯨꯝ ꯊꯝꯕꯤꯔ ꯆꯠꯈꯤꯕꯖꯥꯠꯅꯦ
ꯗꯥꯥꯜ ꯑꯇꯣꯞꯄꯇ ꯑꯣꯏꯅ ꯊꯣꯡꯉꯣ ꯌꯥꯗ꯭ꯔꯣ ꯑꯗꯨꯝ ꯑꯃꯨꯕꯗꯣ ꯑꯣꯏꯅ ꯊꯣꯡꯖꯤꯜꯂꯦ
ꯑꯗꯨꯅꯤ ꯇꯟꯂꯦ ꯀꯅꯥꯝ ꯆꯥꯅꯤꯡꯗꯕꯅꯤ ꯈꯪꯂꯅꯤ ꯅꯍꯥꯟꯗꯩꯩ ꯊꯣꯡꯗꯣꯏ ꯀꯅꯥꯝ ꯆꯥꯗꯕ ꯑꯗꯨꯝ ꯂꯩ ꯂꯩꯕꯅꯤ ꯑꯗꯨꯝ ꯊꯣꯛꯑꯉꯒ ꯂꯩ ꯃꯣꯢ
ꯍꯥꯏꯌꯨꯗꯅ ꯑꯗꯣ ꯄꯥꯝꯃꯨꯗ꯭ꯔꯣ
ꯈꯪꯕ ꯌꯥꯏ ꯍꯥꯏ ꯑꯗꯨ ꯒ꯭ꯌꯥꯟ ꯇꯥꯕ ꯌꯥꯏꯅ ꯑꯌꯨꯛꯐꯥꯎ ꯑꯗꯨꯝ ꯂꯩꯔꯝꯒꯗꯕꯅꯤ ꯅꯍꯥꯟꯁꯨ ꯐꯔꯁ ꯇꯥꯏꯝ ꯅꯠꯇ꯭ꯔꯝꯅꯤ ꯁꯦꯀꯦꯟ ꯇꯥꯏꯃꯁꯨ ꯅꯠꯇ꯭ꯔꯝꯅꯤ ꯆꯥꯅꯤꯡꯗꯦꯒꯨꯝꯕ ꯍꯥꯏꯕꯁꯦ ꯅꯨꯡꯉꯥꯏꯔꯣꯏꯗꯅ ꯃꯤꯁꯨ ꯍꯥꯎꯇꯦꯒꯨꯝꯕ ꯍꯥꯏꯕꯤꯔꯗꯤꯀꯣ ꯑꯗꯨꯒꯤ ꯑꯗꯨꯝ ꯑꯩꯈꯣꯏ ꯑꯦꯛꯁꯟ ꯀꯩꯅꯣ ꯎꯠꯄꯗꯨ ꯑꯣꯏꯅ ꯀꯅꯥꯝ ꯆꯥꯕꯤꯗꯕ ꯑꯗꯨꯝ ꯂꯦꯝꯍꯧꯕꯗꯣ ꯈꯪꯉꯦꯗꯅ ꯌꯥꯝ ꯌꯥꯝ ꯂꯦꯝꯕꯗꯣ ꯆꯥꯗ꯭ꯔꯦꯗꯣ ꯈꯪꯉꯦꯗꯅ
ꯑꯗꯨ ꯑꯗꯨꯝ ꯍꯟꯖꯤꯟ ꯍꯟꯖꯤꯟꯅ ꯊꯣꯝꯕꯤꯔꯗꯤ ꯃꯌꯥꯡꯁꯤꯡꯗꯨꯗ ꯍꯥꯏꯍꯜꯂꯨꯗꯅ
ꯈꯪꯗꯦꯗ ꯃꯣꯏꯁꯨ ꯑꯗꯨꯝ ꯍꯥꯏꯕ ꯌꯥꯕꯅꯤ ꯑꯩꯈꯣꯏꯅ ꯍꯥꯏꯔꯗꯤ ꯍꯩꯄꯥ ꯇꯧꯑꯦꯅ ꯍꯥꯏꯔꯛꯀꯅꯤ ꯍꯧꯖꯤꯛ ꯂꯥꯛꯑꯒ ꯀꯝꯄ꯭ꯂꯦꯟ ꯇꯧꯋꯦꯅ ꯑꯃꯨꯛ
ꯃꯣꯏꯅ ꯍꯥꯏꯖꯔꯁꯥꯅꯨ ꯀꯩꯝ ꯂꯥꯝꯗꯦꯗ ꯍꯧꯖꯤꯛ ꯑꯁ ꯀꯩꯅꯣ ꯈꯪꯗꯦ ꯍꯧꯖꯤꯛꯇꯤ ꯊꯋꯥꯛ ꯍꯧꯔꯅꯤ ꯍꯥꯏꯕꯩꯔ ꯃꯤꯛꯁꯦ ꯄꯨꯔꯥ ꯕꯂꯔ ꯆꯠꯄꯩ ꯇꯥꯏꯄꯇꯥ ꯍꯧꯔꯦ ꯍꯧꯖꯤꯛꯇꯤ
ꯇꯨꯝꯃꯝꯈꯤꯔꯣꯏꯌꯦ
ꯉꯍꯥꯛ ꯉꯍꯥꯛꯇꯤ ꯇꯨꯝꯕꯅꯦ ꯉꯁꯥꯢ
ꯄꯨꯡ ꯀꯌꯥꯗ
ꯄꯨꯡꯁꯦ ꯏꯕꯥꯅꯤ ꯀꯣꯜ ꯇꯧꯕ ꯂꯣꯏꯔꯒ ꯉꯁꯥꯏ ꯢꯕꯅꯤ ꯀꯨꯏꯅ ꯇꯧꯋꯤꯗꯅ
ꯍꯣꯏ
ꯄꯨꯡ ꯑꯦꯂꯚꯦꯟ ꯑꯦꯂꯚꯦꯟ ꯄꯨꯡ ꯕꯥꯔꯣ ꯇꯥꯒꯦ ꯇꯥꯒꯦ ꯇꯧꯔꯕꯅꯤ ꯑꯗꯨ ꯂꯣꯏꯔꯕꯅꯦ ꯃꯥꯁꯨ ꯃꯥꯏ ꯐ꯭ꯂꯥꯏꯠ ꯐ꯭ꯂꯥꯏꯠ ꯐ꯭ꯂꯥꯏꯠ ꯃꯇꯝ ꯇꯥꯒꯗꯧꯔꯕꯅꯦꯕ ꯃꯥꯁꯨ
ꯑꯆꯥ
ꯀꯩꯗꯧꯕꯅꯣꯅ ꯄꯥꯈꯠꯄꯥꯅꯦ ꯍꯦꯡꯎꯞꯁꯨ ꯇꯧꯕ ꯌꯥꯗꯦ ꯡꯞ ꯇꯧꯒꯦꯔꯁꯨ ꯒꯌ꯭ꯥꯟ ꯇꯥꯗꯕ ꯂꯩꯗꯣꯏꯅꯤꯗꯅ ꯑꯗꯨꯒꯤ ꯃꯥ ꯃꯥꯁꯨ ꯍꯥꯏꯕꯅꯤꯕ ꯑꯁ ꯚꯥꯢ ꯈꯪꯗꯔ꯭ꯦꯀꯣ ꯍꯧꯖꯤꯛ ꯑꯩ ꯃꯇꯝ ꯇꯥꯈꯔꯦ ꯑꯩꯁꯨ ꯎꯄꯥꯏ ꯂꯩꯇ꯭ꯔꯦꯀꯣ ꯍꯦꯡꯎꯞ ꯇꯧꯕ ꯇꯥꯔꯦꯅ
ꯃꯥꯅ ꯇꯧꯔꯛꯄꯔꯥ ꯅꯪ ꯇꯧꯔꯛꯄꯔꯥ
ꯑꯩꯅ ꯇꯧꯅꯤ
ꯆꯥꯜ
ꯑꯗꯨ ꯀꯩꯅꯣ ꯑꯩꯈꯣꯏ ꯒ꯭ꯔꯨꯞ ꯑꯦꯃꯟꯗꯨꯗ ꯑꯃꯨꯛ ꯆꯥꯠꯇꯧꯋꯤꯗꯅ ꯑꯩ ꯌꯥꯏ ꯍꯥꯏꯅ ꯇꯧꯑꯣꯅ ꯑꯗꯨꯃꯥꯏꯅ ꯍꯦꯟꯗꯣꯛꯑꯗꯤꯀꯣ ꯑꯗꯨꯝ ꯀꯛꯋꯦ ꯌꯥꯏ ꯀꯩꯝ ꯀꯥꯏꯗꯦ
ꯀꯩ ꯀꯩꯗꯕꯅꯣ ꯉꯁꯤꯗꯤ ꯆꯥꯕ ꯇꯨꯝꯕ ꯈꯛꯇꯔ
ꯄꯨꯡ ꯕꯥꯔꯣ ꯇꯥꯔꯦ ꯉꯥꯏꯍꯥꯛ ꯇꯨꯝꯃꯦ ꯄꯨꯡ ꯑꯃꯒꯨꯝ ꯄꯨꯡ ꯑꯃ ꯁꯨꯗꯕ ꯃꯥꯜꯂꯦꯗ ꯑꯩꯅ ꯇꯨꯝꯕꯗ
ꯇꯨꯨꯝꯕ ꯌꯥꯗꯦ ꯉꯥꯏꯍꯥꯛ ꯑꯣꯏꯁꯤꯜꯂꯒ ꯇꯨꯝꯕꯒꯨꯝ ꯇꯨꯝꯁꯨ ꯇꯨꯝꯕꯒꯨꯝ ꯈꯪꯁꯨ ꯈꯪꯕꯒꯨꯝ ꯇꯧꯕꯗꯣ ꯑꯗꯨ ꯇꯧꯔꯒ ꯍꯧꯍꯜꯂꯦ ꯑꯃꯨꯛ
ꯑꯩꯗꯤ ꯉꯔꯥꯡ ꯊꯕꯛ ꯊꯕꯛ ꯍꯜꯂꯛꯑꯒ ꯄꯨꯡ ꯇꯔꯨꯛꯇꯒꯤ ꯇꯨꯃꯒ ꯇꯔꯥꯗ ꯍꯧꯒꯠꯂꯦꯗꯅ ꯅꯨꯡꯗꯥꯡ ꯑꯗꯨ ꯇꯧꯕꯒꯤ ꯉꯁꯥꯏ ꯑꯌꯨꯛ ꯇꯨ ꯉꯟꯅ ꯍꯧꯒꯜꯂꯦ ꯑꯗꯨꯒꯤ ꯊꯕꯛ ꯆꯠꯄꯁꯨ ꯕꯁꯅ ꯆꯠꯂꯦ ꯉꯁꯤꯗꯤ
ꯁꯦꯁ ꯁꯦꯁ ꯁꯦꯁ ꯕꯥꯁ ꯂꯩꯕꯅꯤ ꯄꯨꯡ ꯇꯔꯥ ꯋꯥꯏ ꯆꯠꯄꯁꯤꯗ꯭ꯔꯦꯅꯦ
ꯍꯣꯏꯗ ꯕꯁꯀꯤ ꯅꯨꯡꯇꯤꯒꯤ ꯆꯦꯜꯂꯦꯗ ꯑꯗꯨ ꯑꯣꯏꯔꯁꯨ ꯑꯩꯅ ꯌꯥꯍꯧ ꯊꯦꯡꯕꯒꯦ ꯕꯁ ꯆꯠꯂꯗꯤ ꯊꯦꯡꯒꯅꯤ ꯍꯥꯏꯅ ꯎꯕꯔꯅ ꯆꯠꯄ ꯋꯥꯅꯦ ꯑꯌꯨꯛꯇꯤ
ꯄꯩꯁꯥ ꯄꯥꯏꯔꯅꯤꯅꯦꯒ
ꯏꯁ ꯌꯥꯔꯦꯀꯣ ꯍꯧꯖꯤꯛꯗꯤ ꯀꯩꯅꯣ ꯑꯌꯨꯛꯁꯨ ꯕꯁ ꯆꯠꯂꯦ ꯍꯧꯖꯤꯛꯁꯨ ꯑꯃꯨꯛ ꯕꯁꯅ ꯍꯜꯂꯛꯑꯦ
ꯐꯔꯦꯅꯦ
ꯊꯕꯛ ꯃꯐꯝꯗ ꯉꯁꯤꯗꯣ ꯐꯣꯇꯣ ꯐꯣꯇꯣ ꯀꯥꯞꯅꯤꯡꯉꯥꯏ ꯂꯥꯛꯀꯦ ꯍꯥꯏꯕꯅꯦꯕ ꯑꯗꯨꯒ ꯑꯩꯈꯣꯏ ꯀꯣꯐꯤ ꯁꯦꯛꯁꯟꯗꯣ ꯑꯗꯨꯗꯣ ꯁꯦꯝꯕ ꯂꯣꯏꯗ꯭ꯔꯤꯕ ꯋꯥꯜꯗꯣ ꯂꯣꯏꯅ ꯄꯠꯂꯦꯗꯅ ꯑꯗꯨꯒꯤ ꯃꯆꯦꯠ ꯃꯆꯦꯠ ꯄꯠꯊꯕꯗꯣ ꯑꯗꯨꯗꯣ ꯑꯃꯨꯛꯀ ꯎꯅ ꯃꯦꯟꯁꯤꯜꯂ ꯂꯩꯕ ꯑꯗꯨ ꯃꯦꯟꯁꯤꯟꯕꯗꯣ ꯂꯣꯏꯗꯕ ꯑꯗꯨꯒꯤ ꯉꯁꯤ ꯀꯥꯞꯄꯦ ꯍꯌꯦꯡ ꯀꯥꯞꯀꯗ꯭ꯔꯥ ꯍꯌꯦꯡ ꯂꯣꯏꯒꯗ꯭ꯔꯥ ꯈꯪꯗ꯭ꯔꯦ
ꯑꯁꯥ ꯅꯣꯏꯗꯨ ꯀꯥꯞꯇꯦ
ꯀꯥꯞꯇ꯭ꯔꯤꯌꯦ
ꯑꯣ ꯍꯧꯗ꯭ꯔꯤꯕꯀꯣ
ꯍꯣꯏ
ꯅꯣꯏꯁꯨ ꯀꯥꯞꯀꯅꯤꯕ
ꯈꯪꯗꯦꯗ ꯑꯗꯨꯗꯤ
ꯀꯦꯔꯥ ꯆꯥꯠꯂꯣꯗꯅ ꯍꯌꯦꯡꯗꯤ
ꯌꯥꯔꯦ ꯀꯦꯅꯤꯉꯥꯏ ꯑꯩ ꯑꯣꯗꯔ ꯇꯧꯕꯤꯈꯤꯕ ꯂꯥꯛꯇ꯭ꯔꯤ
ꯁꯦꯁ
ꯈꯔ ꯈꯔ ꯀꯦꯌꯣꯌꯦ
ꯁꯦꯁ ꯁꯦꯁ ꯇꯣ ꯎꯝ ꯃꯣꯏ ꯈꯔ ꯈꯔ ꯀꯦꯌꯨ ꯀꯥꯏꯅ ꯐꯨꯒꯠꯂꯛꯑꯅꯤꯗꯩꯗꯤ
ꯍꯥꯏꯕꯖꯤ ꯍꯥꯏꯕꯗꯤ ꯂꯩꯗꯅ ꯌꯥꯝ ꯀꯦꯗꯕꯤꯗ ꯒ꯭ꯔꯨꯃꯤꯡꯗꯤ ꯈꯔ ꯈꯔ ꯇꯧꯕ ꯌꯥꯏꯗꯅ ꯒ꯭ꯔꯨꯃꯤꯡ ꯈꯔ ꯇꯧꯋꯣ ꯍꯥꯏꯕ ꯋꯥꯅꯤꯗ
ꯍꯣꯏꯅꯦ ꯍꯣꯏꯅꯦ ꯍꯣꯏꯅꯦꯀꯣ
ꯆꯤꯟꯅꯦꯅ ꯀꯥ ꯀꯥꯔ ꯂꯩꯕꯩꯅꯤꯗꯅ
ꯑꯦ ꯂꯤꯞꯒꯣꯁ ꯉꯥꯛꯇ ꯇꯧꯌꯣ ꯆꯠꯂꯣ ꯌꯥꯔꯦ ꯑꯗꯨꯅ
ꯑꯗꯨꯅꯤꯗꯅ
ꯑꯣꯏꯗ ꯃꯥꯏꯗ ꯖꯥꯠ ꯖꯥꯠ ꯑꯃꯨꯛ ꯇꯩ ꯇꯩꯂꯩꯅꯨꯃꯨꯀ
ꯇꯩꯒꯅꯤ ꯇꯩꯒꯅꯤ ꯑꯩꯗꯤ ꯂꯧꯈ꯭ꯔꯦ
ꯃꯣꯏꯗ ꯂꯩꯕꯁꯤꯡꯕꯨ ꯏꯝꯄ꯭ꯔꯦꯁ ꯇꯧꯅꯤꯡꯉꯥꯏ ꯀꯟꯅ ꯇꯧꯔꯤꯅꯤꯅꯦ
ꯍꯩꯍꯥ ꯅꯪꯁꯨꯗ
ꯀꯁꯇꯃꯔꯁꯤꯡ ꯑꯦꯇꯦꯛ ꯇꯧꯅꯤꯉꯏ ꯀꯥꯟꯅ ꯇꯧꯔꯤꯗꯤꯀꯣ
ꯑꯣꯏꯅ
ꯑꯩꯈꯣꯏꯗꯤ ꯑꯩꯈꯣꯏꯕꯨ ꯊꯦꯡꯅꯕꯗ ꯍꯥꯄꯨ ꯆꯨꯂꯥꯛ
ꯍꯨꯝ ꯍꯧꯖꯤꯛꯀꯥꯟ ꯇꯥꯝꯕ ꯍꯧꯔꯗꯤ ꯑꯗꯨꯝ ꯃꯁꯥꯒꯤ ꯑꯗꯨꯝ ꯍꯥꯞꯄ ꯑꯗꯨꯝ ꯍꯧꯅꯈ꯭ꯔꯅꯤꯗ ꯁꯨꯝꯍꯥꯞ ꯍꯥꯞ ꯇꯕꯩ ꯍꯥꯞꯅꯤꯡꯗꯋꯥꯅꯤ
ꯃꯤ ꯍꯥꯄꯗꯤ ꯐꯖꯥꯔꯣꯏꯅꯪꯗꯤ
ꯌꯦꯀꯦ ꯌꯥꯝ ꯍꯥꯞꯄꯣꯏ ꯈꯔ ꯈꯛꯇꯪ ꯍꯥꯞꯀꯗꯕꯗꯣ ꯍꯦ
ꯅꯪꯗꯤ ꯀꯦꯝ ꯍꯥꯞꯇꯕꯅ ꯐꯥꯖꯕꯅꯤ ꯅꯪꯗꯤ
ꯈꯔ ꯈꯛꯇ ꯍꯥꯞꯀꯗꯕꯗꯥ ꯀꯦꯝ ꯀꯥꯏꯗꯦ
ꯂꯩꯄꯥ ꯀꯥꯏꯒꯤ ꯑꯣꯗꯔ ꯇꯧꯕꯅꯣ
ꯅꯪ ꯊꯥꯕꯤꯒꯦ ꯍꯥꯏꯕ
ꯑꯩꯈꯣꯏꯅ ꯄꯩꯁꯥ ꯐꯪꯉꯗꯤ ꯊꯥꯕꯤꯒꯦꯗꯅ
ꯀꯣꯌ ꯀꯣꯌ ꯅꯪꯒꯤꯗꯨꯕꯨ ꯅꯪꯒꯤꯗꯨꯕꯨ ꯑꯁꯦꯡꯕꯒꯤ ꯐꯪꯒꯗ꯭ꯔꯥ
ꯍꯣꯏꯗ ꯐꯪꯒꯅꯤꯗ
ꯄꯤꯔꯛꯇ꯭ꯔꯗꯤ ꯐꯖꯥꯔꯅꯤ
ꯐꯥꯔꯁꯀꯤꯗꯤ ꯄꯤꯒꯅꯤ ꯍꯥꯏꯕꯅꯤꯗ ꯁꯦꯀꯦꯟꯒꯤꯗꯤ ꯅꯣꯏꯅ ꯐꯛ ꯇꯧꯗ꯭ꯔꯗꯤ ꯄꯤꯔꯣꯏ ꯀꯣꯟꯅ ꯗꯥꯏꯔꯦꯛ ꯍꯥꯏꯕ ꯍꯧꯈ꯭ꯔꯕꯅꯦ ꯃꯣꯏ ꯑꯩꯁꯨꯀꯣ ꯅꯨꯡꯉꯥꯏꯇ꯭ꯔꯕꯅꯤꯅ
ꯑꯦ ꯀꯩꯒꯤꯑꯗꯨ
ꯁꯦꯀꯦꯟ ꯊꯥꯔꯒꯤꯗꯤ ꯅꯣꯏꯅ ꯑꯃ ꯐꯥꯎꯕ ꯇ꯭ꯔꯥꯟꯁꯐꯔ ꯇꯧꯗ꯭ꯔꯗꯤꯀꯣ ꯄꯤꯔꯣꯏꯀꯣꯅ ꯍꯧꯖꯤꯛꯅ ꯑꯦꯗꯚꯥꯟꯁ ꯍꯥꯏꯕꯤꯈꯤꯕ ꯃꯣꯏꯗꯨꯀꯣ
ꯏꯁ ꯂꯣꯏꯔꯦ ꯑꯗꯨꯗꯤ ꯅꯪ ꯍꯧꯖꯤꯛꯀꯥꯟꯗꯤ ꯂꯥꯛꯑꯦ ꯍꯥꯏꯅ ꯄꯪꯄꯥꯏ ꯄꯥꯏ ꯌꯥꯔꯣꯏ
ꯍꯣ
ꯑ ꯑꯩꯈꯣꯏꯕꯨ ꯑꯗꯨꯝ ꯑꯩꯈꯣꯏꯕꯨ ꯀꯤꯍꯟꯕ ꯉꯥꯛꯇꯅꯤꯗ ꯑꯗꯨꯝ ꯑꯩꯈꯣꯏ ꯁꯨꯏ ꯊꯕꯛ ꯐꯖꯅ ꯇꯧꯅꯤꯡꯉꯥꯏ ꯀꯩꯅꯣꯅꯤ ꯁꯤꯗ ꯊꯕꯛ ꯇꯧ ꯐ꯭ꯔꯤꯗ ꯂꯩꯒꯗꯧ ꯅꯠꯇꯦ ꯃꯣꯏꯁꯨ ꯒ꯭ꯌꯥꯟ ꯇꯥꯅꯤ ꯃꯣꯏꯁꯨ ꯑꯗꯨꯃꯥꯏꯗꯤ ꯇꯧꯕ ꯌꯥꯔꯣꯏ ꯉꯥꯎꯈ꯭ꯔ ꯑꯩꯈꯣꯏ ꯑꯗꯨꯝ ꯀꯤꯍꯅꯤꯡꯉꯥꯏ ꯀꯤꯍꯟꯅꯤꯡꯉꯥꯏ ꯉꯥꯛꯇꯅꯤꯛ
ꯃꯟꯗꯦꯗ ꯂꯧꯊꯣꯛꯈ꯭ꯔꯅꯤ ꯍꯥꯏꯕ ꯅꯠꯇ꯭ꯔꯣ ꯑꯃꯗꯨꯗꯤ
ꯉꯁꯤ ꯃꯥꯎꯗꯤ ꯄꯤꯗꯦ ꯑꯍꯨꯛ ꯉꯥꯛꯇ ꯄꯤꯕ ꯃꯥꯗꯗꯎꯗꯤ ꯄꯤꯗꯦꯕꯣ ꯂꯦꯣ
ꯑꯆꯥ
ꯄꯤꯔꯕ ꯀꯩꯅꯣꯝꯃꯗꯤ ꯂꯩꯔꯦꯕ ꯂꯦꯞꯇꯣꯞ ꯁꯨꯝꯕꯁꯨ ꯑꯅꯧꯕ ꯃꯌꯥꯝ ꯂꯩꯔꯛꯂꯕꯅꯦꯕ
ꯑꯣ ꯑꯗꯨꯗꯤ ꯑꯅꯧꯕ ꯑꯣꯏꯅ ꯄꯤꯕ꯭ꯔꯥ ꯅꯪꯒꯤ
ꯅꯠꯇꯦꯗ ꯑꯅꯧꯕ ꯄꯤꯔꯛꯛꯇꯗ ꯑꯔꯤꯕꯟꯗꯔꯦ
ꯇꯒꯤ
ꯑꯗꯨ ꯃꯣꯏ ꯑꯅꯧꯕꯁꯤꯡꯗꯨ ꯀꯩ ꯀꯩꯅꯣ ꯏꯟꯁꯇꯣꯜ ꯇꯧꯗꯣꯏꯕꯖꯠꯅꯤ ꯃꯣꯏꯒꯤꯗꯨ
ꯑꯆꯥ
ꯌꯥꯔ ꯑꯔꯤꯕ ꯑꯣꯏ ꯄꯤꯔꯦ
ꯎꯝ
ꯍꯣꯏꯗ ꯄꯤꯔ ꯄꯤꯔꯛꯑꯒ ꯂꯩꯔꯗꯤ ꯐꯔꯦꯗ ꯁꯨꯄꯤ ꯄꯤꯔꯛꯇ꯭ꯔꯒ ꯍꯥꯏꯔꯒ ꯂꯩꯕꯗꯤ ꯑꯃꯅꯦ ꯅꯠꯇ꯭ꯔꯣ
ꯎꯝ ꯃꯣꯏ ꯑꯩꯈꯣꯏꯕꯨ ꯑꯗꯨꯝ ꯀꯦꯟꯅꯤꯡꯉ ꯀꯩꯅꯣꯗꯤ ꯑꯩꯈꯣꯏꯗꯤ ꯑꯗꯨꯝ ꯄꯨꯔꯥ ꯌꯨꯝꯗ ꯂꯩꯇ ꯐ꯭ꯔꯤꯗ ꯂꯩꯈ꯭ꯔꯦꯗꯅ ꯑꯩꯈꯣꯏꯗꯤ ꯀꯅꯥ ꯄꯤꯅꯤꯡꯕ ꯑꯗꯨꯥꯏꯅ ꯇꯧꯔ ꯅꯣꯏꯁꯨ ꯄꯤꯅꯤꯡꯕ ꯄꯅꯤꯡꯉꯣꯏꯗꯅ ꯅꯣꯏꯁꯨ
ꯍꯣꯏꯗ ꯍꯣꯏꯗ ꯑꯗꯨꯕꯨꯗꯤ ꯆꯨꯝꯃꯤꯗ
ꯅꯅꯥ ꯂꯩꯦꯕ ꯑꯗꯨꯒꯒ ꯑꯃꯨ ꯁꯤꯗ ꯌꯨꯝꯗ ꯂꯥꯛꯑꯒ ꯐ꯭ꯔꯤꯗ ꯂꯩ ꯑꯗꯨꯒ ꯒꯦꯝꯁ ꯁꯥꯅꯧꯋꯣ ꯂꯥꯛꯗ ꯄꯩꯁꯥ ꯄꯤꯒꯦ ꯍꯥꯏꯕ ꯆꯞ ꯆꯥꯗ꯭ꯔꯣ
ꯑꯗꯨꯅꯤ
ꯑꯗꯨꯒꯤ ꯃꯣꯏꯁꯨ ꯑꯗꯨꯝ ꯑꯩꯈꯣꯏ ꯅꯨꯡꯉꯥꯏꯇꯕꯩ ꯑꯗꯨꯝ ꯑꯩꯈꯣꯏ ꯊꯕꯛ ꯈꯔ ꯀꯣꯛ ꯆꯪꯍꯟꯅꯤꯡꯉꯥꯏꯀꯣ ꯑꯩꯈꯣꯏꯅꯁꯨ ꯁꯣꯏꯕꯅꯤꯅ ꯑꯩꯈꯣꯏꯁꯨ ꯊꯕꯛꯈ ꯋꯥꯈꯜ ꯆꯪꯕꯤꯗꯕꯒꯤ ꯃꯣꯏꯗꯨꯃ ꯍꯥꯏ ꯍꯥꯏꯕ ꯍꯧꯔꯛꯄꯗꯨ
ꯑꯗꯨꯅꯤꯗꯅ ꯀꯅꯥꯅꯅꯣ ꯅꯣꯏꯅ ꯑꯗꯨꯃꯥꯏꯅ ꯇꯧ ꯍꯥꯏꯕ꯭ꯔꯥ
ꯀꯩꯅꯣ ꯅꯨꯄꯤ ꯈꯣꯏꯗꯗꯤ ꯃꯣꯏꯗꯤ ꯍꯦꯛ ꯂꯥꯛꯄꯒ ꯖꯁ ꯍꯞꯇꯥ ꯑꯃꯅꯤ ꯍꯞꯇꯥ ꯑꯃꯁꯨ ꯁꯨꯗ꯭ꯔꯤꯉꯩꯗꯤ ꯗꯥꯏꯔꯦꯛ ꯐꯣꯔꯋꯥꯠ ꯇꯧꯕꯤꯈ꯭ꯔꯦ ꯃꯣꯏꯗꯤ ꯑꯃ ꯀꯣꯜꯂꯅꯤ
ꯑꯗꯨꯒ ꯅꯣꯏꯅ ꯀꯩ ꯇꯧꯕ ꯉꯝꯗꯕ
ꯀꯣꯛ ꯆꯪꯗꯕ ꯂꯩꯗꯅ
ꯍꯣꯏꯗ
ꯑꯥ ꯍꯧꯖꯤꯛꯄꯗꯤ ꯒ꯭ꯌꯥꯁ ꯇꯥꯈ꯭ꯔꯗ ꯂꯣꯏꯅ ꯑꯩꯗꯤ ꯁꯤꯁꯇꯦꯝꯗꯣ ꯈꯪꯈ꯭ꯔꯦꯗꯅ ꯍꯧꯖꯤꯛꯇ ꯁꯨꯃꯥꯏꯅ ꯇꯧꯕꯤ ꯁꯨꯃꯥꯏꯅ ꯉꯥꯡꯕꯅꯤ ꯈꯪꯈ꯭ꯔꯦ ꯍꯧꯖꯤꯛꯇꯤ ꯍꯥꯏ ꯑꯗꯨꯗꯤ ꯍꯥꯏꯗꯤ
ꯁꯦꯁ ꯁꯦꯁ
ꯑꯗꯨꯕꯨ ꯉꯥꯡꯊꯣꯛꯄꯗꯣ ꯈꯔ ꯇꯔꯠ ꯇꯔꯠ ꯇꯧꯕꯗꯣ
ꯐꯖꯅ ꯇꯧꯋꯦ ꯊꯋꯥꯏ ꯆꯪ ꯇꯧꯋꯦ ꯃꯤꯅ ꯑꯃꯨꯛꯀ ꯑꯗꯨ ꯈꯤ ꯇꯥꯟꯁꯨꯄꯤꯔꯗꯤ ꯀꯥꯏꯔꯦ ꯇꯧꯅꯤ
ꯑꯗꯨꯃꯥꯏꯅ ꯅꯨꯡꯉꯥꯏꯕ ꯊꯕꯛ ꯑꯃꯨꯛ ꯊꯕꯛꯇꯤ ꯑꯃꯨꯛꯀ ꯐꯪꯉꯔꯣꯏꯗ
ꯊꯛꯀꯅꯤꯗ
ꯍꯥ
ꯁꯤꯗ ꯉꯥꯛꯇꯗ ꯑꯃꯗꯁꯨ ꯑꯃꯨꯛ ꯀꯧꯔꯤꯗ ꯑꯃꯨꯛ
ꯀꯥꯏꯗ
ꯕꯤꯍꯥꯔꯗ ꯂꯥꯋꯥꯏ ꯇꯥꯃꯜꯂꯦ ꯃꯣꯏ ꯚꯤꯗꯤꯌꯣ ꯀꯣꯜ ꯇꯧꯅꯤꯕ ꯃꯣꯏ
ꯑꯣ
ꯃꯣꯏ ꯇꯨꯝꯐꯝ ꯆꯥꯐꯝꯒ ꯌꯥꯝ ꯊꯤꯕ ꯄꯨꯔꯥ ꯒ꯭ꯔꯨꯞꯇ ꯂꯩꯃꯤꯟꯅ ꯇꯨꯠꯆꯩ ꯀꯅꯥ ꯂꯩꯃꯤꯟꯅꯈ꯭ꯔꯗꯤꯗꯤ
ꯒꯣꯋꯥꯗ
ꯕꯤꯍꯥꯔ ꯕꯤꯍꯥꯔ
ꯏꯁ ꯀꯅꯥꯅ ꯑꯗꯨꯗꯒꯤ ꯆꯠꯀꯦꯔꯣ ꯑꯩ
ꯅꯍꯥꯟ ꯑꯩꯒ ꯂꯩꯃꯤꯅꯥꯅꯤ ꯂꯥꯛ ꯂꯥꯛꯀꯦ ꯍꯥꯏꯔꯝꯕ ꯅꯨꯄꯥꯗꯨ
ꯑꯣ
ꯑꯗꯨ ꯅꯨꯄꯥꯅ ꯀꯧꯔꯛꯄꯅꯦꯕ
ꯍꯣꯏꯗ ꯑꯗꯨ ꯑꯗꯨ ꯑꯗꯨꯒꯤꯗꯤ ꯇꯧꯗ꯭ꯔꯁꯨ ꯌꯥꯏ
ꯃꯣꯏꯅ ꯂꯩꯕ ꯃꯐꯝꯗꯨꯁꯨ ꯄꯨꯔꯥ ꯃꯅꯨꯡꯗꯅꯦ ꯄꯨꯔꯥ ꯖꯪꯒꯜꯒꯤ ꯇꯥꯏꯞ ꯃꯐꯝꯗ ꯂꯩꯕꯅꯦ
ꯑꯣꯑꯣ
ꯄꯨꯔꯥ ꯑꯣꯐꯤꯁꯁꯨ ꯑꯣꯐꯤꯁꯒꯨꯝꯅ ꯃꯣꯏꯗꯤꯀꯣ ꯆꯠꯂꯦꯗꯥ ꯃꯣꯏꯗꯤ
ꯃꯣꯏꯒꯤꯅ ꯚꯤꯗꯤꯑꯣ ꯀꯣꯜ ꯇꯧꯕ
ꯃꯥꯅ ꯇ꯭ꯧꯔꯛꯄꯅꯤꯗ
ꯆꯥ
ꯐꯖꯗꯦ ꯌꯦꯡꯒꯦ ꯀꯥꯏꯅ ꯍꯥꯏꯔꯛꯄꯅꯦ ꯃꯥꯕꯨ ꯗꯨꯒ
ꯑꯣ
ꯀꯔꯤꯒꯤ ꯅꯣꯏ ꯇꯧꯔ ꯚꯤꯗꯤꯑꯣꯀꯣꯜ ꯇꯧꯔ ꯎꯍꯟꯕ ꯌꯥꯝ ꯍꯩꯅꯔꯣꯏꯕ ꯈꯪꯉꯦꯕ ꯑꯗꯨꯗꯤ ꯑꯩ
ꯀꯌꯥ ꯄꯤ ꯍꯥꯏꯕ꯭ꯔꯥ ꯃꯣꯏꯒꯤꯗꯤ
ꯃꯣꯏꯅ ꯈꯔ ꯆꯥꯎꯋꯦ ꯑꯩ ꯑꯩꯉꯣꯟꯗꯩ ꯍꯦꯟꯅ ꯄꯤꯛꯑꯦ ꯍꯥꯏꯔꯗꯤ ꯁꯤ ꯃꯣꯏꯒꯤꯗꯤ ꯍꯥ ꯍꯥꯏꯒꯦꯗꯤ ꯌꯥꯝ ꯄꯤꯛꯑꯦ ꯑꯩꯈꯣꯏꯒꯤꯗꯤ
ꯑꯗꯨ ꯌꯥꯝ ꯄꯤꯛꯑꯦ ꯍꯥꯏꯔꯒ ꯀꯩꯒꯤ ꯂꯥꯛꯀꯦ ꯇꯧꯕ ꯑꯗꯨꯅ ꯑꯃꯨꯛ
ꯎꯄꯥꯏ ꯂꯩꯇꯦꯗꯅ ꯃꯥꯖꯨ ꯑꯣꯏꯗꯕ ꯊꯥꯕꯛ ꯇꯧꯔꯗꯤ ꯃꯥꯁꯨ
ꯑꯗꯨꯕꯨ ꯑꯦꯠꯂꯤꯁ ꯃꯥꯅ ꯍꯧꯖꯤꯛ ꯊꯕꯛ ꯇꯧ ꯂꯩꯕꯗꯤ ꯆꯥꯎꯋꯦꯗꯅ ꯍꯧꯖꯤꯛꯅ ꯑꯗꯨ ꯃꯥꯅ ꯃꯥ ꯃꯥꯖꯨ ꯍꯥ ꯑꯩꯅ ꯅꯍꯥꯟ ꯅꯉꯣꯟꯗ ꯍꯥꯏꯗꯅ ꯑꯥ ꯃꯥꯖꯨ ꯍꯥꯟꯅ ꯇꯧꯔꯝꯃꯦ ꯍꯥꯏꯕꯗꯨ
ꯌꯥꯝ ꯆꯥꯎꯔꯝꯃꯅꯦ ꯑꯗꯨ ꯃꯇꯝꯗꯗꯤ ꯃꯣꯏꯗꯤ ꯁꯨꯃꯥꯏ ꯇꯧꯗꯕꯅꯦ ꯑꯗꯨꯒ ꯑꯩꯈꯣꯏꯒꯤꯗꯤ ꯌꯥꯝ ꯀꯣꯝꯄ꯭ꯂꯤꯀꯦꯇꯦꯠ ꯑꯣꯏꯕ ꯑꯈꯣꯏꯒꯤꯗꯤ ꯑꯇꯣꯞꯄꯒꯤꯗꯩ ꯒꯨꯝꯅ ꯂꯥꯏꯗꯦꯕꯀꯣ
ꯑꯗꯨꯃꯥꯏ ꯇꯧꯋꯦ ꯍꯥꯏ ꯑꯗꯨ ꯑꯩꯅ ꯃꯉꯣꯟꯗ ꯀꯩꯅꯣꯗꯨ ꯄꯥꯅꯤꯉꯥꯏꯗꯣ ꯊꯥꯕꯤꯕꯅꯦꯕ ꯑꯩꯅ ꯑꯗꯨ ꯑꯥꯁ ꯅꯣꯏꯗꯤ ꯌꯥꯝ ꯂꯨꯏꯑꯦꯅꯥ ꯇꯧꯔ ꯂꯩꯝꯃꯦ ꯃꯥꯁꯨ
ꯀꯩꯅꯣ ꯅꯪꯅ ꯅꯍꯥꯟ ꯍꯥꯏꯕꯗꯣ ꯑꯣ ꯅꯣꯏꯅ ꯇ꯭ꯔꯥꯟꯁꯐꯔ ꯇꯧꯕꯤꯔꯒ ꯃꯤꯅ ꯑꯃꯨꯛꯀ ꯌꯦꯡꯕ ꯍꯥꯏꯕꯗꯣ
ꯑꯗꯨꯁꯤꯡꯗꯣ ꯌꯥꯝ ꯌꯥꯝꯃꯦ ꯍꯥꯏꯌꯦ
ꯍꯣꯏꯅ ꯑꯗꯨꯗꯤ ꯑꯦꯕ ꯀꯣꯃꯟꯅꯤꯅ ꯑꯗꯨꯗꯤ ꯍꯣꯜ ꯀꯝꯄꯜꯁꯔꯤ ꯑꯦ ꯑꯦꯕ꯭ꯔꯤ ꯀꯝꯄꯅꯤꯅꯦ ꯑꯗꯨꯗꯤ ꯑꯗꯨꯕꯨ ꯄ꯭ꯔꯣꯁꯦꯁꯁꯨ ꯇꯣꯡꯉꯥꯜꯂꯦꯗꯅ